ꯇꯥꯕ꯭ꯔꯣ
ꯎꯝ ꯇꯥꯏꯌꯦ ꯇꯥꯏꯌꯦ ꯅꯨꯡꯉꯥꯏꯔꯤꯕꯣ ꯏꯌꯥꯝꯕ
ꯌꯥꯝ ꯅꯨꯡꯉꯥꯏꯔꯤꯌꯦ ꯅꯪ ꯀꯃꯥꯏ ꯀꯃꯥꯏ ꯂꯩꯔꯤꯒꯦ
ꯑꯁ ꯑꯗꯨꯝ ꯍꯟꯗꯛ ꯑꯗꯨꯝ ꯂꯩꯔꯤꯌꯦ ꯂꯧꯎ ꯂꯧꯎ ꯁꯤꯡꯎ ꯃꯇꯝꯅꯤꯅ ꯂꯧ ꯈꯔ ꯆꯠ ꯑꯃ ꯈꯔ ꯆꯠ ꯇꯧꯔꯤ ꯏꯌꯥꯝꯕꯍꯣꯏ ꯂꯧ ꯎꯗ꯭ꯔꯕꯣ ꯀꯃꯥꯏꯟ ꯇꯧꯔꯤꯒꯦ ꯍꯟꯗꯛꯁꯤꯕꯣ
ꯍꯟꯗꯛꯇꯤ ꯂꯧ ꯆꯥꯗ꯭ꯔꯦ ꯑꯩꯈꯣꯏꯁꯨ ꯀꯩꯅꯣ ꯇꯧꯔꯦ ꯄꯥꯠ ꯑꯣꯏꯅ ꯐꯥꯝ ꯇꯧꯔ ꯂꯩꯔꯦ ꯍꯟꯗꯛꯇꯤ ꯑꯦ ꯁꯤꯡꯃꯨꯁꯦ ꯀꯩ ꯀꯩ ꯀꯩ ꯀꯩ ꯄꯣꯠꯆꯩ ꯍꯥꯞꯀꯦ ꯅꯣꯏꯕꯣ ꯍꯥꯔ ꯅꯨꯡ ꯐꯔꯇꯤꯂꯥꯏꯖꯔ ꯅꯨꯡꯇꯤꯂꯥꯏꯖꯔ ꯀꯥꯇꯣ ꯍꯥꯞꯄ꯭ꯔꯣ ꯀꯃꯥꯏꯅ ꯎꯔꯤꯅꯣ ꯄꯥꯝꯐꯦꯟ ꯍꯨꯟꯕꯗꯣ ꯍꯨꯟꯕ꯭ꯔꯣ ꯂꯤꯡꯕꯤꯗꯨ ꯂꯤꯡꯕ꯭ꯔꯣ ꯀꯃꯥꯏꯟ ꯇꯧꯔꯤꯒꯦ
ꯑꯩꯈꯣꯏꯖꯦ ꯂꯧꯖꯦ ꯆꯥꯎꯕꯅꯤꯅ ꯀꯩꯅꯣ ꯇꯧꯋꯦ ꯑꯩ ꯂꯧ ꯁꯪꯒꯝ ꯅꯤꯄꯥꯟꯃꯨꯛꯇꯅꯦꯅꯤ ꯂꯧꯗꯣ ꯆꯥꯎꯕꯅꯤꯅ ꯈꯔ ꯑꯝꯅ ꯃꯤ ꯇꯧꯔꯒ ꯂꯤꯡꯉꯦꯕ ꯈꯔ ꯑꯃꯅ ꯑꯩꯈꯣꯏ ꯍꯨꯟꯕꯗꯣ ꯂꯩꯅ ꯐꯧ ꯇꯧ ꯍꯨꯟꯕꯗꯨ ꯏꯌꯥꯝꯕ ꯑꯥ ꯑꯗꯨ ꯑꯥ ꯕꯥꯇꯤꯟ ꯍꯨꯟꯕꯗ ꯑꯗꯨꯃꯥꯏꯅꯁꯨ ꯍꯨꯜꯂꯦ ꯑꯩꯈꯣꯏꯖꯦ ꯐꯔꯇꯤꯂꯥꯏꯖꯔ ꯀꯩꯀꯩꯁꯦ ꯑꯩꯈꯣꯏ ꯁꯟꯊꯤꯒꯨꯝꯕ ꯑꯗꯒꯤ ꯖꯨꯔꯤꯌꯥꯒꯨꯝꯕ ꯈꯔ ꯆꯥꯏꯌꯦ ꯃꯣꯏ ꯀꯩꯅꯣ ꯇꯧꯔꯒ ꯑꯗꯣ ꯑꯩꯈꯣꯏꯒꯤ ꯀꯩꯅꯣꯅꯤꯗ ꯈꯣꯏꯒꯤ ꯑꯗꯨꯝ ꯆꯍꯤ ꯑꯝꯒꯤ ꯆꯥꯕꯗꯤ ꯀꯣꯟꯕꯨꯗꯤ ꯀꯣꯟꯅꯩꯌꯦꯕ ꯑꯗꯨꯝ ꯂꯦꯝꯃꯦꯕ ꯑꯗꯣ ꯈꯣꯏꯖꯤꯅ ꯖꯣꯟ ꯌꯥꯝ ꯆꯥꯎꯅ ꯎꯔꯨꯕꯅꯤꯅ ꯑꯃꯨꯛ ꯖꯣꯟꯗ ꯖꯣꯟ ꯑꯃꯨꯛ ꯖꯣꯟꯕꯩꯖꯨ ꯌꯥꯎꯕꯅꯤꯅꯀꯣ
ꯐꯧ ꯑꯗꯥꯏ ꯇꯧꯕꯗꯣ ꯐꯧꯅꯝ ꯁꯦꯟ ꯊꯝꯕ ꯀꯥꯏꯅ ꯃꯤꯗꯤ ꯄꯩꯁꯥ ꯍꯥꯟꯅ ꯂꯧꯁꯤꯟꯅꯩ ꯍꯥꯏ ꯂꯧꯁꯤꯟꯕ꯭ꯔꯣ ꯅꯣꯏꯒꯤꯕꯣ
ꯑꯩꯈꯣꯏ ꯄꯩꯁꯥ ꯑꯗꯨꯕꯩꯗꯤ ꯀꯩꯝ ꯂꯧꯁꯤꯟꯅꯕ ꯈꯣꯠꯄ ꯑꯗꯨꯃꯥꯏ ꯑꯗꯨꯃꯥꯏꯅ ꯇꯧꯔꯣꯏꯗ ꯑꯩꯈꯣꯏꯗꯤ ꯂꯣꯏꯔ ꯃꯇꯨꯡꯗ ꯈꯨꯗꯛ ꯈꯨꯗꯛꯇ ꯑꯗꯨꯃꯥꯏꯅ ꯑꯩꯈꯣꯏ ꯗꯨꯀꯥꯟꯒꯨꯝꯕ ꯍꯣꯜꯁꯦꯜꯒꯨꯝꯕꯗ ꯌꯣꯟ ꯌꯣꯟꯕꯅꯦ ꯍꯥꯏꯗꯤ ꯑꯩꯈꯣꯏ ꯆꯍꯤ ꯑꯃꯗ ꯑꯗꯨꯃꯥꯏꯅ ꯆꯥꯕꯗ ꯂꯣꯏꯗꯤ ꯉꯝꯗꯦꯕ
ꯑꯗꯨꯅ ꯂꫭꯏ ꯉꯝꯗꯕꯅꯤ ꯑꯗꯨ ꯏꯌꯥꯝꯕꯩ ꯅꯣꯏ ꯍꯟꯗꯛ ꯀꯃꯥꯏ ꯀꯩ ꯇꯧꯔꯒꯦ ꯀꯩꯟꯇꯛ
ꯁꯤꯗꯛꯇꯣ ꯂꯧꯗꯣ ꯐꯔꯇꯤꯂꯥꯏꯖꯔꯁꯨ ꯐꯪꯉꯤ ꯇꯧꯅꯩꯗꯅ
ꯎꯝ
ꯀꯩꯅꯣ ꯇꯧꯔꯦ ꯂꯧ ꯎꯔꯦ ꯐꯧ ꯌꯥꯝ ꯀꯥꯗ꯭ꯔꯕ ꯑꯩꯈꯣꯏꯗꯣ ꯍꯥꯔꯅꯨꯡ ꯐꯖꯤꯜꯂꯛꯇ꯭ꯔꯦꯕ ꯄꯩꯁꯥ ꯑꯇꯥꯡꯕꯅꯦ ꯂꯧ ꯎꯕꯗ ꯑꯆꯧꯕ ꯁꯃꯁ꯭ꯌꯥ ꯃꯥꯏꯌꯣꯛꯅꯦꯕ ꯂꯧ ꯎꯒꯦ ꯍꯥꯏꯔꯒ ꯂꯧ ꯎꯕꯗ ꯑꯗꯨꯅ ꯍꯦꯟꯅ ꯑꯩꯈꯣꯏꯗ ꯑꯋꯥꯕꯒꯤ ꯄꯣꯠꯂꯨꯝ ꯑꯃ ꯄꯨꯔꯛꯄꯩ ꯃꯑꯣꯡ ꯇꯧꯔꯛꯑꯦ ꯑꯗꯨꯅ ꯑꯩꯈꯣꯏꯁꯨ ꯂꯧꯗꯨ ꯎꯗ꯭ꯔꯦ ꯍꯟꯗꯛꯇꯤ ꯃꯦꯆꯤꯟ ꯊꯥꯗ ꯊꯣꯛꯑꯦ ꯑꯗꯨꯒ ꯉꯥ ꯑꯣꯏꯅ ꯊꯥꯗꯔ ꯀꯩꯅꯣꯒꯤ ꯁꯔꯨꯛꯇꯣ ꯉꯥ ꯊꯔꯒ ꯉꯥ ꯑꯣꯏꯅ ꯌꯣꯛꯑꯦ ꯉꯥ ꯌꯣꯛꯄꯁꯤꯁꯨ ꯑꯗꯨꯝ ꯄꯩꯁꯥ ꯀꯥꯟꯅꯒꯗ꯭ꯔꯥ ꯈꯜꯂꯦ ꯍꯟꯗꯛꯇꯤ
ꯎꯝ ꯉꯥ ꯌꯣꯛꯄ ꯍꯥꯏꯔꯒ ꯑꯩꯈꯣꯏ ꯏꯌꯥꯝꯕ ꯉꯥꯁꯦ ꯏꯌꯥꯝꯕꯅ ꯀꯩ ꯑꯣꯏꯅ ꯊꯥꯗꯒꯦ ꯍꯥꯏꯗꯤ ꯉꯥꯁꯦ ꯀꯃꯥꯏꯅ ꯌꯣꯛꯀꯦ ꯍꯥꯏꯗꯤ ꯉꯥꯁꯤꯒ ꯑꯩꯈꯣꯏ ꯂꯧꯎ ꯁꯤꯡꯎꯕꯁꯤꯒ ꯍꯥꯏꯐꯦꯠ ꯈꯦꯠꯅꯔꯦꯅ ꯍꯥꯏꯗꯤ ꯋꯥꯕꯁꯦ ꯀꯔꯝꯕꯅ ꯍꯦꯟꯗꯧ ꯃꯥꯟꯒꯦ ꯍꯥꯏꯗꯤ ꯉꯥꯁꯤ ꯉꯥ ꯐꯥꯗꯣꯛ ꯐꯥꯖꯤꯟ ꯑꯗꯒꯤ ꯂꯧꯗꯨꯁꯨ ꯑꯗꯨꯝ ꯍꯣꯠꯇꯣꯛ ꯍꯣꯟꯖꯤꯟ ꯈꯥꯎꯕ ꯈꯣꯠꯄ ꯃꯇꯝ ꯌꯥꯝ ꯆꯪꯉ ꯈꯣꯠꯂꯤꯅꯦ ꯑꯃꯀꯣ ꯑꯗꯣ ꯉꯥꯁꯤꯅ ꯀꯃꯥꯏꯅ ꯇꯧꯒꯦ ꯑꯗꯨꯒ ꯃꯥꯏ ꯐꯧꯕꯁꯤꯅ ꯀꯃꯥꯏꯅ ꯑꯅꯤꯁꯦ ꯀꯌꯥꯝ ꯈꯦꯠꯅꯒꯦ ꯍꯥꯏꯗꯤ ꯑꯌꯥꯝꯕ ꯏꯌꯥꯝꯕ ꯑꯣꯏꯅ ꯉꯥ ꯎꯕꯅꯤꯅ ꯍꯥꯏꯗꯤ ꯐꯧꯔꯝꯕꯗꯒꯤ ꯉꯥ ꯑꯃ ꯎꯨꯔꯛꯄꯅꯤꯅ ꯑꯅꯤ ꯑꯅꯤꯗꯨꯒꯤ ꯈꯦꯠꯅꯕꯗ ꯐꯖꯪ ꯈꯪꯉꯕꯅꯤꯅ ꯑꯗꯣ ꯀꯃꯥꯏ ꯀꯃꯥꯏꯅ ꯇꯧꯔꯤꯅ
ꯑꯅꯤꯃꯛ ꯑꯔꯥꯏꯕ ꯊꯕꯛ ꯑꯝꯇ ꯅꯠꯇꯦꯗ ꯐꯧꯕꯁꯨ ꯑꯩꯈꯣꯏ ꯉꯁꯥꯏ ꯂꯧꯔꯤ ꯌꯥꯟꯕ ꯍꯥꯏꯕ ꯐꯧ ꯑꯃ ꯊꯥꯕ ꯍꯧꯕꯗꯒꯤꯩ ꯑꯉꯥꯡ ꯑꯃ ꯁꯦꯝꯕ ꯆꯞ ꯃꯥꯟꯅꯩ ꯁꯦꯝꯃꯤꯕ
ꯃꯥꯅꯦ ꯃꯥꯅꯦ ꯑꯗꯨꯕꯨꯗꯤ ꯏꯌꯥꯝꯕ
ꯑꯗꯨꯗꯒꯤ ꯉꯥ ꯌꯣꯛꯄꯁꯨ ꯆꯞ ꯃꯥꯟꯅꯩꯕ ꯉꯥ ꯌꯣꯛꯄꯁꯤꯁꯨ ꯁꯦꯟꯅꯅꯕꯩ ꯃꯑꯣꯡꯅꯦ ꯉꯥꯁꯦ ꯀꯔꯤ ꯅꯥꯔꯛ ꯉꯥ ꯃꯃꯩꯗ ꯀꯔꯤ ꯐꯠꯇꯕ ꯄꯛꯏ ꯑ ꯃꯍꯤꯛ ꯄꯛꯄ꯭ꯔꯥ ꯏꯁꯤꯡ ꯄꯛꯄꯤꯕ꯭ꯔꯥ ꯏꯁꯤꯡꯒꯤ ꯄꯤ ꯑꯦꯁ ꯏꯁꯀꯦꯜꯅ ꯀꯃꯥꯏꯅ ꯇꯧꯕ ꯏꯁꯤꯡꯁꯤ ꯑꯦꯁꯤꯠ ꯕꯦꯁ ꯆꯥꯏꯕ ꯕꯦꯁ ꯋꯥꯡꯉꯅꯤ ꯑꯦꯁꯤꯠ ꯆꯥꯏꯕ ꯍꯥꯏꯅ ꯁꯤ ꯌꯥꯝ ꯃꯔꯨꯗꯤ ꯀꯩ ꯍꯥꯏꯅꯤ ꯑꯉꯥꯡ ꯃꯆꯥ ꯑꯃ ꯁꯦꯟꯅꯕꯗꯤ ꯍꯦꯟꯅ ꯁꯦꯟꯅꯩꯌꯦꯕ ꯃꯈꯣꯏꯅ ꯁꯦꯟꯅꯔꯤꯁꯦ ꯑꯗꯒꯤ ꯆꯥꯗꯕꯗꯨꯁꯨ ꯍꯧꯖꯤꯛ ꯑꯩꯈꯣꯏꯅ ꯄ꯭ꯔꯣꯐꯣꯁꯦꯜ ꯆꯥꯅ ꯊꯥꯗꯗ꯭ꯔꯗꯤ ꯌꯥꯗꯦꯕ ꯅꯥꯄꯤ ꯆꯥꯕꯤꯔꯧ ꯍꯥꯏꯅ ꯊꯥꯗꯩ ꯑꯩꯈꯣꯏꯁꯦ ꯊꯥꯗꯗꯤ ꯊꯥꯗꯔꯨꯔꯒ ꯌꯥꯝ ꯂꯥꯏꯅꯥ ꯅꯥꯒꯟꯕ ꯉꯥ ꯑꯣꯏꯇꯥꯔꯒꯗꯤ ꯑꯩꯈꯣꯏꯅ ꯃꯦꯔꯥꯒꯟꯒꯨꯝ ꯄꯨꯡ ꯃꯉꯥꯁꯤꯗꯤ ꯈꯔ ꯀꯩꯅꯣꯁꯨ ꯇꯧꯒꯗꯦꯕ ꯃꯥꯁꯦ ꯊꯥꯗꯕꯗ ꯈꯔꯁꯨ ꯅꯨꯡꯉꯥꯏꯕ ꯋꯥꯠꯂꯦꯕ ꯌꯥꯝꯅ ꯃꯣꯏ ꯀꯤꯌꯥꯔꯗ ꯊꯥꯗꯗꯕꯗꯤ ꯌꯥꯗꯕ ꯉꯥ ꯑꯣꯏ ꯑꯣꯏꯌꯦꯕ ꯑꯗꯨꯅ ꯃꯣꯏ ꯕꯗꯤ ꯉꯥ ꯑꯃ ꯅꯔꯛꯄ ꯗꯒꯤ ꯂꯥꯏꯆꯠ ꯑꯣꯏꯅ ꯁꯟꯗꯣꯛ ꯑꯀꯥꯟꯗ ꯄꯨꯂꯞ ꯅꯥꯕ ꯌꯥꯕꯒꯤ ꯆꯥꯟꯁꯁꯨꯨ ꯂꯩꯗꯅ
ꯃꯥꯅꯦ ꯃꯥꯅꯦ ꯏꯌꯥꯝꯕ
ꯉꯥꯒꯨꯝꯕ ꯌꯥꯎꯔꯗꯤ ꯑꯗꯨꯝ ꯊꯥꯗꯖꯕ ꯑꯗꯒꯤ ꯈꯔ
ꯏꯌꯥꯝꯕ ꯃꯣꯏ ꯏꯁꯤꯡ ꯏꯁꯤꯡꯗ ꯑꯦꯁꯤꯠ ꯑꯣꯏꯔꯦ ꯌꯥꯎꯔꯗꯤ ꯕꯦꯁ ꯕꯦꯁꯤꯛ ꯑꯣꯏꯔꯛꯦ ꯍꯥꯏꯁꯦ ꯃꯣꯏ ꯏꯁꯤꯡꯁꯦ ꯀꯃꯥꯏꯅ ꯇꯧ ꯈꯪꯉꯛꯏꯅꯣ ꯍꯥꯏꯗꯤ ꯏꯁꯤꯡꯁꯦ ꯃꯌꯦꯡ ꯇ ꯏꯁꯤꯡ ꯃꯌꯦꯡ ꯆꯥꯎꯈꯠꯂꯛꯏꯔꯥ ꯅꯠꯇ꯭ꯔꯒ ꯃꯌꯦꯡ ꯇꯥꯊꯔꯥ ꯅꯠꯇ꯭ꯔꯒ ꯁꯪꯇ꯭ꯔꯤꯛ ꯁꯉꯥꯏꯗ ꯏꯁꯤꯡ ꯃꯆꯨꯁꯦ ꯃꯆꯨꯁꯦ ꯀꯃꯥꯏ ꯀꯃꯥꯏꯅ ꯇꯦꯁ ꯇꯧꯔꯤꯅꯣ ꯏꯌꯥꯝꯕ ꯍꫭꯏꯅꯦ ꯍꯥꯏꯗꯤ ꯁꯨꯝ ꯈꯪꯅꯤꯡꯅ ꯁꯨꯝ ꯍꯪꯕꯅꯦꯀꯣ
ꯑꯗꯨꯃꯥꯏꯅ ꯀꯃꯦ ꯈꯪꯍꯧꯒꯗꯕꯅꯦ ꯏꯁꯤꯡꯗꯣ ꯇꯦꯁ ꯇꯧꯕꯁꯦ ꯀꯩꯅꯣ ꯇꯧꯋꯦꯕ ꯀꯔꯤ ꯍꯥꯏꯅꯤ ꯏꯁꯤꯡ ꯃꯆꯨ ꯑꯣꯟꯕꯗꯁꯨ ꯂꯩꯔꯦꯀꯣ ꯉꯥꯒꯨꯝꯕ ꯌꯥꯝ ꯆꯥꯔꯛꯑꯕ ꯍꯥꯏꯗꯤ ꯉꯥ ꯃ ꯆꯥꯈꯠꯂꯛꯇ꯭ꯔꯕ ꯑꯗꯤ ꯉꯥ ꯏꯁꯤꯡꯁ ꯐꯠꯂꯛꯇ ꯉꯥ ꯃꯆꯥ ꯆꯥꯔꯛꯇ꯭ꯔꯦ ꯑꯗꯨꯗꯒꯤ ꯉꯥ ꯆꯥꯔꯛꯑꯦ ꯍꯥꯏꯁꯦꯀꯣ ꯏꯁꯤꯡ ꯃꯆꯨ ꯆꯦꯟꯖ ꯑꯩꯈꯣꯏ ꯏꯁꯤꯡꯗꯣ ꯁꯣꯛꯀꯠꯂꯅꯤꯕ ꯀ꯭ꯂꯒ꯭ꯂꯥꯁꯀꯨꯝꯕ ꯑꯗꯨꯗꯒꯤ ꯈꯔ ꯀꯔꯤ ꯍꯥꯏꯅꯤ ꯇꯦꯡꯀꯣꯠꯀꯨꯝꯕ ꯈꯔ ꯄꯨꯂꯞ ꯇꯧꯕꯅ ꯁꯣꯛꯀꯠꯂꯅꯦꯕ ꯑꯗꯩ ꯃꯥꯒꯤ ꯂꯤꯠꯃꯁ ꯃꯥꯒꯤ ꯄꯤ ꯑꯦꯁ ꯀꯦ ꯑꯦꯜꯒꯤ ꯚꯦꯂꯨ ꯌꯦꯡꯉꯀꯥꯟꯗ ꯂꯤꯠꯃꯁ ꯄꯦꯄꯔ ꯑꯃ ꯂꯩꯌꯦꯕꯀꯣ ꯄꯦꯄꯔꯁꯤ ꯂꯨꯞꯁꯤꯟꯅꯤꯕ ꯂꯨꯞꯁꯤꯜꯂꯀꯥꯟꯗ ꯄꯦꯄꯔꯁꯤ ꯃꯆꯨ ꯑꯣꯠꯂꯛꯀꯅꯤꯕ ꯃꯆꯨ ꯃꯥꯒꯤ ꯒ꯭ꯔꯤꯟ ꯑꯣꯜꯂꯒꯅ ꯄꯤ ꯑꯦꯁ ꯀꯦ ꯑꯦꯜ ꯁꯤ ꯑꯣꯏꯔꯦ ꯔꯦꯠ ꯑꯣꯜꯂꯒꯅ ꯄꯤ ꯑꯦꯁ ꯀꯦ ꯑꯦꯜ ꯁꯤ ꯑꯣꯏꯔꯦ ꯑꯗꯒꯤ ꯕ꯭ꯂꯨ ꯑꯣꯂ ꯏꯁꯀꯦꯟꯁꯤ ꯑꯣꯏꯔꯦ ꯑꯗꯩ ꯕ꯭ꯔꯥꯎꯟ ꯄꯤ ꯑꯦꯁ ꯑꯣꯏꯔꯦꯀꯣ ꯏꯁꯀꯦꯜꯗꯣ ꯇꯣꯉꯥꯟ ꯇꯣꯉꯥꯟꯕꯅꯦꯕ ꯑꯗꯨ ꯄꯤ ꯑꯦꯁ ꯏꯁꯀꯦꯜꯗꯨꯣ ꯌꯦꯡꯉꯀꯥꯟꯗ ꯃꯥꯒꯤ ꯑꯣꯜꯂꯛꯏꯕ ꯃꯆꯨꯗꯨꯒꯤ ꯃꯇꯨꯡ ꯏꯟꯅ ꯉꯁꯥꯏꯒꯤ ꯃꯥꯒꯤ ꯃꯥꯅ ꯃꯥꯒꯤ ꯉꯁꯥꯏ ꯄꯦꯄꯔꯗꯨꯒꯤ ꯃꯀꯣꯛ ꯊꯪꯕ ꯁꯔꯨꯛꯇ ꯄꯤꯔꯤꯕ ꯁꯤ ꯃꯆꯨꯁꯤ ꯑꯣꯏꯇꯥꯔꯦ ꯑꯩꯈꯣꯏꯒꯤ ꯑꯦꯁꯤꯠꯀꯤ ꯆꯥꯡꯁꯦ ꯐꯣꯔꯇꯤꯟ ꯌꯧꯔꯦ ꯊꯥꯔꯇꯤꯟ ꯌꯧꯔꯦ ꯑꯦ ꯐꯣꯔꯇꯤꯟ ꯊꯥꯔꯇꯤꯟ ꯌꯧꯈ꯭ꯔꯤꯗ ꯌꯥꯝ ꯋꯥꯡꯉꯕꯅꯤꯅ ꯑꯩꯈꯣꯏ ꯕꯤ ꯑꯦꯁ ꯍꯥꯏꯕꯔꯀꯥꯔ ꯑꯣꯏꯔꯦ ꯅꯠꯇ꯭ꯔꯥ ꯕꯦꯁ ꯍꯥꯏꯕꯗꯨꯁꯨ ꯍꯦꯟꯖꯤꯟꯅ ꯕꯦꯁꯇ ꯆꯥꯏꯜꯂꯨꯔꯗꯤ ꯑꯦꯁꯤꯠꯇꯨ ꯍꯟꯊꯈꯤꯗꯅ ꯑꯃꯗꯧ ꯅ꯭ꯌꯇ꯭ꯔꯦꯥꯏ ꯇꯧ ꯉꯝꯃꯗꯣꯏꯅꯦꯕ꯭ꯌꯇꯦꯂꯥꯏꯁ ꯫ ꯈꯟꯊꯣꯛꯄ ꯍꯥꯏ ꯑꯦꯁꯤꯠꯀ ꯕꯦꯁꯀꯒ ꯁꯣꯜ ꯄ꯭ꯂꯁ ꯋꯥꯇꯔ ꯐꯣꯝ ꯇꯧꯔꯦꯒ ꯍꯥꯏꯅꯕꯗꯣ꯫ ꯁꯣꯔꯠ ꯄ꯭ꯂꯁ ꯇꯧꯕ ꯉꯝꯗ ꯇꯥꯔꯒꯗꯤ ꯄꯦꯔꯥ ꯀꯥꯅꯤꯗꯅ ꯑꯗꯨ
ꯎꯝ
ꯆꯥꯠꯇꯨ ꯌꯦꯡꯉꯨꯔꯀꯥꯟꯗ ꯇꯦꯁꯇꯣ ꯌꯥꯝ ꯇꯣꯏꯅ ꯇꯧꯋꯦ ꯇꯦꯁ ꯇꯣꯏꯅ ꯇꯧꯕꯁꯤꯅ ꯆꯥꯔꯦ ꯉꯥꯗꯨ ꯆꯥꯗꯦꯕ ꯑꯗꯨꯕꯨꯗꯤꯅꯦ ꯂꯧ ꯎꯕꯗꯨꯁꯨ ꯆꯞ ꯃꯥꯟꯅꯩ ꯂꯧ ꯎꯕꯗ ꯇꯤꯟ ꯇꯥꯔꯛ ꯇꯥꯔꯗꯤ ꯀꯔꯤ ꯆꯥꯏꯊꯣꯛꯀꯅꯤ ꯑꯗꯒꯤ ꯅꯄꯤ ꯀꯩꯗꯧꯅꯤ ꯍ ꯑꯗꯨꯒꯤ ꯃꯑꯣꯡꯅꯦ ꯑꯩꯈꯣꯏꯅ ꯇꯧꯔꯤꯕꯁꯨ꯫
ꯎꯝ ꯏꯌꯥꯝꯕ ꯃꯣꯏ ꯑꯗꯨ ꯇꯤ ꯑꯩ ꯏꯁꯀꯒ ꯀꯩ ꯇꯁ ꯇꯧꯋꯦ ꯍꯥꯏꯁꯦ ꯑꯌꯥꯝꯕ ꯑꯗꯨꯝ ꯈꯪꯉꯕ ꯅꯠꯇꯔꯒ ꯃꯣꯏ ꯑꯗꯨꯗꯒꯤ ꯃꯤ
ꯏ ꯀꯧꯔꯒ ꯌꯦꯡꯍꯜꯂꯤꯔꯣ ꯅꯠꯇ꯭ꯔꯒ ꯏꯌꯥꯝꯕ ꯌꯥꯝ ꯈꯪꯉ ꯑꯗꯨꯝ ꯇꯧꯔꯤꯔꯣ ꯅꯠꯇ꯭ꯔꯒ ꯍꯥꯟꯅ ꯇꯝ ꯇꯝꯃꯨꯕ ꯈꯣꯠꯂꯨꯕꯒ ꯂꯩꯕ꯭ꯔꯣ ꯏꯌꯥꯝꯕꯕꯨ ꯌꯥꯝ ꯈꯛꯉꯝꯃꯤꯅꯦ꯫
ꯑꯩꯈꯣꯏ ꯀ꯭ꯂꯥꯁ ꯅꯥꯏꯟ ꯇꯦꯟꯒꯤ ꯁꯥꯏꯟꯁꯇ ꯇꯝꯃꯛꯄꯗꯣ ꯑꯦꯁꯤꯠ ꯕꯦꯁ ꯑꯦꯟ ꯅ꯭ꯌꯨꯇ꯭ꯔꯦꯂꯥꯏꯖꯔꯠ ꯔꯤꯌꯦꯁꯟ ꯑꯗꯨꯝꯕꯗꯨꯒꯤ ꯀꯟꯁꯦꯞꯇꯨꯅ ꯑꯗꯨꯝ ꯁꯤꯖꯤꯟꯅꯕꯅꯤꯗ꯫ ꯍꯥꯏꯗꯤ ꯑꯈꯣꯏꯅ ꯑꯗꯨꯝ ꯉꯥ ꯐꯥꯝꯒꯨꯝꯕ ꯀꯩꯒꯨꯝꯕ ꯍꯥꯏꯗꯤ ꯗꯨꯀꯥꯟꯒꯨꯝꯕ ꯂꯩꯕ ꯆꯠꯄꯗ ꯄꯤ ꯑꯦꯁ ꯀꯦ ꯑꯦꯜ ꯌꯦꯡꯅꯕ ꯑꯃ ꯃꯥ ꯄꯦꯄꯔꯗꯣ ꯄꯤꯕꯤꯌꯣ ꯍꯥꯏꯔ ꯀꯥꯟꯗ ꯄꯣꯠꯇꯣ ꯂꯧꯔꯀꯥꯟꯗ ꯏꯁꯥꯅ ꯑꯗꯨꯝ ꯄꯤꯖꯕ ꯌꯥꯔꯦꯕ ꯑꯗꯨ ꯌꯥꯝ ꯀꯅꯥ ꯑꯗꯨꯒꯤ ꯇꯥꯡꯅꯈꯣꯏꯁꯨ ꯊꯤꯖꯤꯟ ꯅꯣꯝꯖꯤꯟꯗꯅ ꯑꯗꯨꯅ ꯃꯥꯁꯇꯔ ꯑꯣꯏꯗꯨꯗꯤ ꯅꯠꯇꯦꯕ ꯌꯦꯡꯉꯣ ꯍꯥꯏꯕꯗꯨꯗ ꯉꯥꯒꯨꯝꯕꯗ ꯑꯈꯣꯏꯁꯨ ꯉꯥ ꯌꯣꯛꯄꯅꯤ ꯌꯣꯛꯒꯅ ꯅꯣꯏ ꯁꯤꯈꯤꯕ ꯅꯥꯈꯤꯕ ꯊꯣꯛꯂꯛꯑꯗꯤ ꯑꯈꯣꯏꯁꯨ ꯋꯥꯈꯜ ꯅꯨꯡꯉꯥꯏꯇꯦꯗꯅ꯫ ꯐꯧꯕ ꯆꯞ ꯃꯥꯟꯅꯩꯗ ꯐꯧꯗꯁꯨ ꯄꯥꯜꯂꯛꯇꯕ ꯆꯍꯤ ꯐꯧ ꯌꯥꯝ ꯀꯟꯅ ꯐꯗꯕ ꯆꯍꯤꯗꯗꯤ ꯂꯧ ꯎꯏ ꯍꯥꯏꯕ ꯋꯥꯅꯤ ꯕꯤꯠ ꯂꯩꯖꯗꯦꯗꯅ ꯑꯗꯨꯒ ꯆꯞ ꯃꯥꯟꯅꯩ꯫
ꯎꯝ
ꯑꯩꯈꯣꯏ ꯐꯧ ꯅꯨꯡꯒꯤꯗꯨꯅ ꯀꯔꯤ ꯀꯔꯤ ꯀꯔꯤꯗꯥꯅ ꯄꯤ ꯑꯦꯁ ꯀꯦ ꯑꯦꯜ ꯌꯦꯡꯕ ꯈꯣꯠꯄꯗ ꯅꯣꯏꯁꯨ ꯇꯧꯕ꯭ꯔꯣ ꯀꯃꯥꯏꯅ ꯇꯧꯒꯦ ꯅꯣꯏꯒꯤꯅ
ꯌꯥꯝ ꯑꯈꯣꯏꯒꯤꯁꯦ ꯑꯌꯥꯝꯕ ꯑꯗꯨꯝꯕ ꯌꯦꯡꯕ ꯈꯣꯠꯄꯁꯦ ꯑꯈꯣꯏꯁꯦ ꯀꯌꯥ ꯇꯧꯗ꯭ꯔꯦ ꯇꯧꯗ꯭ꯔꯦ ꯍꯥꯏꯕꯗꯤ ꯑꯗꯨꯃꯥꯏ ꯅꯤꯌꯣꯝꯗꯣ ꯑꯈꯣꯏ ꯍꯥꯟꯅ ꯅꯣꯂꯦꯖꯇꯨ ꯂꯩꯇꯕꯅꯤꯅ ꯅꯣꯂꯦꯖꯇꯨ ꯂꯩꯇꯕꯅꯤꯅ ꯑꯈꯣꯏ ꯑꯗꯨꯝꯕꯁꯨ ꯇꯧꯗꯦ ꯑꯈꯣꯏꯅ ꯇꯧꯕ ꯍꯥꯏꯕꯕꯨ ꯁꯊꯤ ꯁ ꯁꯟꯊꯤ ꯃꯣꯏꯟ ꯁꯟꯊꯤ ꯑꯈꯣꯏ ꯄꯩ ꯄꯩꯔꯒ ꯆꯤꯡꯒꯤ ꯇꯥꯏꯞꯇ ꯁꯟꯊꯤ ꯀꯩꯕ ꯑꯗꯨꯃꯥꯏꯅ ꯂꯩꯕꯗꯣ ꯁꯟꯊꯤꯕꯨꯡꯗꯣ ꯑꯗꯨꯗꯣ ꯑꯈꯣꯏ ꯒꯥꯔꯤ ꯃꯄꯣꯠ ꯃꯉꯥ ꯇꯔꯨꯛ ꯃꯉꯥ ꯇꯔꯨꯛ ꯂꯧꯔꯒ ꯑꯈꯣꯏ ꯂꯣꯏ ꯁꯤꯟ ꯊꯨꯝ ꯆꯥꯏꯊꯣꯛꯑꯒ ꯊꯝꯃꯦꯕ ꯑꯗꯨꯒ ꯑꯃꯨꯛ ꯑꯈꯣꯏꯁꯦ ꯈꯣꯏꯗꯣꯛꯑꯗ꯭ꯔꯣ
ꯑꯣ ꯁꯟꯊꯤ ꯁꯟꯊꯤ ꯃꯕꯣꯠꯇꯣ ꯅꯣꯏ ꯐ꯭ꯔꯤꯗ ꯂꯧꯕꯔꯣ ꯅꯠꯇ꯭ꯔ ꯄꯩꯁꯥ ꯇꯧꯔ ꯂꯧꯔꯤꯔꯣ ꯐ꯭ꯔꯤꯗ ꯂꯧꯔꯤꯔꯣ ꯀꯃꯥꯏ ꯇꯧꯏ?
ꯑꯁ ꯏꯌꯥꯝꯕ ꯄꯩꯁꯥꯗꯅꯗ ꯂꯧꯏ ꯄꯩꯁꯥ ꯌꯥꯝ ꯆꯪꯉꯤꯗ ꯏꯌꯥꯝꯕ꯫ ꯑꯩꯗꯤ ꯄꯩꯁꯥ ꯑꯩꯈꯣꯏꯁꯨ ꯐꯩꯗꯨ ꯌꯥꯝ ꯊꯣꯛꯅꯕ ꯍꯣꯠꯅꯕꯗꯀꯣ ꯍꯥꯏꯗꯤ ꯑꯗꯨ ꯈꯤꯇꯪ ꯄꯩꯁꯥꯗ ꯌꯥꯝ ꯆꯪꯁꯤꯖꯔꯒꯁꯨ ꯑꯩꯈꯣꯏ ꯐꯧꯗꯣ ꯍꯦꯛ ꯎꯕ ꯂꯣꯏꯔꯛꯄꯗꯥ ꯑꯈꯣꯏ ꯑꯝ ꯅꯨꯉꯥꯏꯖꯩꯑꯕ꯫ ꯂꯣꯢ ꯀꯥꯎꯕꯗꯧꯅ ꯇꯧꯋꯦꯕ ꯑꯁ ꯃꯑꯗꯨ ꯃꯥꯏ ꯎꯝ ꯃꯥꯏ ꯎꯕꯩꯖꯦ ꯑꯩꯈꯣꯏ ꯀꯩ ꯍꯥꯏꯇꯥꯔꯦ ꯅꯣꯡ ꯏꯁꯤꯡ ꯅꯣꯡ ꯇꯥꯔꯗꯤ ꯏꯁꯤꯡ ꯐꯪꯕ ꯈꯔ ꯑꯃꯨꯛ ꯋꯥꯏ ꯑꯈꯣꯏꯅ ꯂꯧ ꯇꯪꯈꯥꯏꯃꯨꯛꯇꯤ ꯐꯩꯗꯣꯝ ꯈꯔꯕꯨꯗꯤ ꯑꯗꯨꯗꯃꯨꯛ ꯁꯤꯡ
ꯎ ꯃꯅꯥꯛ ꯅꯛꯇꯕ꯭ꯔꯣ ꯅꯣꯏ ꯂꯧꯗꯨꯕꯨ ꯀꯃꯥꯏ ꯇꯧꯔꯤꯅꯣ ꯏꯁꯤꯡ ꯋꯥꯏ ꯍꯥꯏꯁꯤꯕꯣ?
ꯏꯁꯤꯡꯁꯦ ꯁꯨꯃꯥꯏ ꯇꯧꯕꯅꯦ ꯑꯩꯈꯣꯏ ꯇꯨꯔꯦꯟꯕꯨꯗꯤ ꯃꯅꯥꯛ ꯅꯛꯑꯦ ꯃꯅꯥꯛ ꯅꯛꯑꯒꯁꯨ ꯑꯩꯈꯣꯏ
ꯈꯤꯇꯪ ꯍꯥꯏꯗꯤ ꯏꯁꯤꯡ ꯆꯤꯡꯖꯟꯐꯝꯗꯨ ꯌꯥꯝꯅ ꯕꯦꯔꯥ ꯀꯥꯕ꯫ ꯗꯔꯥ ꯀꯥꯕ ꯍꯥꯏꯗꯤ ꯃꯣꯏ ꯗ꯭ꯔꯦꯟ ꯃꯔꯝꯗꯣ ꯌꯥꯝꯅ ꯍꯧꯖꯤꯛꯇꯤ ꯃꯣꯏ ꯗ꯭ꯔꯦꯟ ꯅꯨꯡ ꯁꯥꯕꯒꯤ ꯂꯣꯏ ꯐꯨꯟꯖꯟ- ꯐꯨꯟꯖꯟ ꯊꯝꯈꯤꯕꯗꯣ ꯃꯣꯏ ꯍꯥꯟꯅ ꯁꯥꯗꯧꯕ ꯄꯣꯠꯇꯣ ꯍꯧꯖꯤꯛꯇ ꯑꯩꯈꯣꯏ ꯀꯔꯤ ꯍꯥꯏꯇꯥꯔꯦ ꯎꯝ ꯂꯧ ꯎꯅꯕ ꯂꯧ ꯀꯣꯛꯎ ꯂꯤꯡꯅꯕ ꯃꯇꯝꯖꯤꯗ ꯃꯣꯏꯅ ꯗ꯭ꯔꯦꯟꯗꯣ ꯍꯧꯖꯤꯛꯛꯇ ꯁꯥꯔꯝꯃꯤ ꯗ꯭ꯔꯦꯟꯗꯣ ꯐꯖꯅ ꯊꯝꯃꯤ ꯏꯁꯤꯡ ꯆꯦꯜꯍꯟꯗ꯭ꯔꯦꯕ꯫ ꯑꯗꯨꯣ ꯃꯣꯏ ꯌꯥꯝ ꯊꯨꯅꯗꯤ ꯂꯣꯏꯁꯟꯅꯤꯑꯦ ꯑꯗꯣ ꯍꯟꯗꯛꯁꯦ ꯑꯩꯈꯣꯏꯁꯨ ꯐꯣꯠꯁꯟ ꯅꯨꯡ ꯈꯣꯏꯕꯗꯤ ꯏꯁꯤꯡ ꯐꯪꯗꯕꯅꯤ ꯄꯥꯛ ꯈꯣꯏꯗꯦꯕ ꯏꯁꯤꯡ ꯋꯥꯖꯨ ꯌꯥꯝ ꯋꯥꯔꯦꯕ ꯍꯟꯗꯛꯇꯤ ꯏꯁꯤꯡ ꯅꯨꯡ ꯐꯪꯗꯕꯅꯦ ꯑꯗꯨꯗꯒꯤ ꯕꯟ ꯕ꯭ꯔꯣꯀꯦꯠ ꯇꯧꯕꯒ ꯐꯔꯇꯤꯂꯥꯏꯖꯔ ꯍꯥꯔ ꯅꯨꯡ ꯂꯩꯕꯁꯦ ꯗꯨꯀꯥꯟꯖꯦ ꯑꯌꯥꯝꯕꯅ ꯆꯠꯂꯦ ꯗꯨꯀꯥꯟꯖꯦ ꯑꯌꯥꯝꯕ ꯆꯠꯄꯦꯗꯣ ꯐꯪꯗꯦ- ꯐꯪꯗꯦ ꯂꯣꯏꯅ ꯇꯧꯅꯩꯑꯕ꯫ ꯪ ꯐꯪꯅ ꯐꯪꯒꯤꯗꯦ ꯇꯧꯕ ꯑꯩꯈꯣꯏꯁꯦ ꯈꯪꯗꯦ ꯇꯧꯕ ꯍꯥꯏꯗꯤ ꯁꯟꯊꯤꯕꯨꯗꯤ ꯃꯌꯥꯝ ꯆꯥꯏꯈ꯭ꯔꯦ ꯁꯟꯊꯤꯗꯨ ꯍꯥꯟ ꯆꯥꯏꯔꯒ ꯌꯦꯡꯖꯦꯔꯒ ꯑꯗꯨ ꯍꯥꯟ ꯆꯥꯏꯔꯁꯨ ꯑꯩꯈꯣꯏꯁꯦ ꯐꯧ ꯐꯧ ꯎꯝ ꯐꯧ ꯄꯥꯜꯂꯛꯄ ꯌꯥꯝ ꯄꯥꯟꯗꯕ ꯍꯥꯏꯗꯤ ꯁꯟꯊꯤ ꯈꯛꯇꯪ ꯆꯥꯏꯔ ꯇꯣꯛꯄꯗꯣ ꯫
ꯅꯪꯒꯤ ꯂꯧꯎꯕꯗꯣ ꯑꯩꯅ ꯁꯨꯝ ꯈꯪꯖꯕ ꯑꯩ ꯀꯩꯅꯣꯝ ꯈꯔ ꯍꯥꯏꯖꯒꯦꯕꯀꯣ ꯅꯪꯅ ꯍꯧꯖꯤꯛ ꯁꯟꯊꯤ ꯆꯥꯏꯁꯤꯜꯂꯦ ꯍꯥꯏꯗꯣꯗꯣ ꯁꯨꯡꯆꯥꯏ ꯆꯥꯏꯁꯤꯟꯒꯅꯣꯕ ꯁꯟꯊꯤꯗꯨ ꯅꯪ ꯌꯨꯝꯗ ꯄꯣꯔꯛꯑꯦꯗꯅ ꯑꯩ ꯌꯨꯝꯗ ꯄꯨ ꯃꯇꯨꯡꯗ ꯃꯥꯒꯤ ꯄ꯭ꯔꯣꯁꯦꯁ ꯈꯔ ꯂꯩꯔꯝꯅꯤꯕ ꯁꯝꯊꯤ ꯗꯨꯗ ꯌꯥꯎꯔꯝꯕ ꯃꯍꯩ ꯁꯟꯁꯤꯗꯕꯨ ꯇꯤꯟ ꯀꯥꯡ ꯃꯍꯤꯛ ꯃꯀꯥꯏ ꯃꯌꯥꯝ ꯏꯟꯗ꯭ꯔꯣ ꯑꯩꯈꯣꯏ ꯅꯪꯅ ꯁꯨꯝ ꯀꯥꯡ ꯃꯍꯤꯛ ꯃꯈꯥꯏꯗ ꯁꯦꯄꯣꯔꯦꯁꯟ ꯇꯧꯈꯤꯅꯕ ꯈꯥꯏꯗꯣꯛꯈꯤꯅꯕ ꯍꯌꯦꯡ ꯀꯣꯟꯅ ꯂꯩꯖꯔꯛꯄꯗꯨꯅ ꯂꯩꯖꯔꯛꯄ ꯑꯣꯏꯖꯔꯁꯨ ꯅꯪꯒꯤ ꯐꯧꯗꯨꯗ ꯍꯧꯖꯤꯛ ꯇꯥꯕ ꯌꯥꯕ ꯇꯤꯟ ꯀꯥꯡ ꯌꯥꯎꯔꯤꯕ꯭ꯔꯥꯣꯠꯂꯤ꯭ꯔꯥꯗꯣ ꯐꯖꯅ ꯀꯩ ꯍꯥꯏꯅꯤ ꯑꯈꯪ ꯑꯍꯩ ꯑꯃ ꯇꯥꯟꯅ ꯊꯣꯛꯄ ꯑꯃ ꯃꯇꯝꯗ ꯗꯔꯀꯥꯔ ꯑꯣꯏ ꯇꯥꯅꯗ꯭ꯔꯦ ꯍꯥꯏꯇꯥꯥꯔꯁꯨ ꯅꯪ ꯈꯪ ꯈꯪꯕ ꯃꯤꯗ ꯍꯪꯕ ꯃꯥ ꯈꯪꯕ ꯃꯤ ꯂꯩ ꯇ꯭ꯔꯦ ꯍꯥꯏ ꯍꯥꯏꯔ ꯍꯧꯖꯤꯛꯇꯤ ꯑꯦ ꯑꯥꯏ ꯃꯇꯝꯅꯤ ꯑꯦ ꯑꯥꯏꯗ ꯍꯡꯕ꯭ꯔꯥ ꯑꯗꯨꯗꯒꯤ ꯒꯨꯒꯜꯗꯒꯤ ꯁꯔꯁ ꯇꯧꯕ꯭ꯔꯥ ꯅꯪ ꯍꯥꯏ ꯅꯠꯇ꯭ꯔꯒꯁꯨ ꯍꯥꯏꯐꯦꯠ ꯑꯗꯨꯝ ꯑꯩꯈꯣꯏ ꯃꯇꯨꯡ ꯏ ꯇꯧꯅꯁꯦꯕꯀꯣ ꯑꯗꯨꯗ ꯇꯧ ꯍꯧꯖꯤꯛꯀꯤ ꯁꯟꯊꯤꯗꯨ ꯗꯥꯏꯔꯦꯛ ꯆꯥꯏꯁꯤꯟꯕ ꯅꯠꯇꯕ ꯑꯦꯅꯤ ꯑꯗꯔ ꯐꯣꯔꯝ ꯍꯥꯏꯇꯥꯔꯦ ꯃꯥꯒꯤ ꯄꯥꯎꯗꯔ ꯐꯣꯝ ꯁꯦꯝꯕꯅꯤ ꯈꯪꯗꯦ ꯀꯔꯤ ꯄꯦꯀꯦꯠꯀꯤ ꯐꯣꯝꯗꯒ ꯌꯣꯜꯂꯛꯏꯗꯣ ꯑꯗꯨꯒꯤ ꯐꯣꯝꯗꯨ ꯁꯦꯝꯅꯕꯒꯤ ꯃꯑꯣꯡ ꯆꯥꯟꯁ ꯂꯩꯕ꯭ꯔꯥ ꯌꯦꯡꯊꯣꯛꯑꯀꯥꯟꯗ ꯃꯥꯗꯣ ꯅꯤꯌꯣꯝ ꯆꯨꯝꯅ ꯆꯥꯏꯕ ꯍꯥꯏꯇꯥꯔꯦ ꯅꯤꯌꯣꯝ ꯆꯨꯝꯗ ꯇꯥꯔꯗꯤ ꯅꯪ ꯊꯕꯛꯇꯣ ꯇꯧꯕꯅꯦꯁꯨ ꯊꯣꯛꯄ ꯑꯗꯨꯗꯒꯤ ꯍꯌꯦꯡ ꯀꯣꯟꯅ ꯃꯍꯤꯛ ꯃꯀꯥꯏ ꯃꯌꯥꯝ ꯇꯥꯗꯅ ꯅꯪ ꯐꯧꯗꯣꯛ ꯆꯥꯔꯣꯏꯕ ꯅꯪ ꯆꯥꯕ ꯐꯪꯍꯧꯗ꯭ꯔꯗꯤ ꯋꯥꯉꯩꯁꯨ ꯍꯣꯠꯅꯕ ꯆꯍꯤ ꯇꯤꯡꯕ ꯄꯩꯁꯥꯁꯨꯕ ꯁꯥꯁꯨ ꯁꯥꯕ ꯄꯤ ꯑꯣꯏꯅ ꯇꯥꯅ ꯂꯩꯕꯤ ꯃꯑꯣꯡꯗꯤ ꯀꯥꯟꯅꯗꯦꯗꯅ꯫ ꯗꯥꯏꯔꯦꯛꯇꯤ ꯆꯥꯏꯁꯤꯟꯂꯨꯅꯣ ꯗꯥꯏꯔꯤꯛ ꯆꯥꯏꯁꯤꯟꯕꯗꯨ ꯅꯪꯅ ꯀꯔꯤꯒꯨꯝꯕ ꯌꯥꯝ ꯀꯟꯅ ꯃꯔꯨ ꯑꯣꯏꯗꯕ ꯀꯔꯤ ꯍꯥꯏꯅꯤ ꯄꯪꯅꯤꯡꯗ ꯍꯤꯡꯕ ꯀꯤꯌꯥꯔ ꯌꯥꯝ ꯌꯥꯎꯗ꯭ꯔꯁꯨ ꯌꯥꯕ ꯄꯥꯝꯕꯤ ꯁꯤꯡꯕꯤ ꯑꯣꯏꯇꯥꯔꯗꯤ ꯆꯥꯏꯕꯗꯁꯨ ꯀꯥꯏꯗꯦꯕ ꯌꯥꯝ ꯗꯥꯏꯔꯦꯛꯇꯤ ꯆꯥꯏꯔꯨꯒꯅꯣ ꯁꯟꯊꯤꯒꯤ ꯍꯥꯔꯗꯣ ꯐꯖꯅ ꯅꯪ ꯍꯥꯟꯅ
ꯎꯝ
ꯁꯦꯡꯗꯣꯛꯄ ꯑꯃ ꯗꯔꯀꯥꯔ ꯑꯣꯏꯌꯦ ꯅꯪꯒꯤ ꯑꯣꯏꯅ ꯌꯨꯝꯗꯀꯣ ꯑꯗꯨ ꯑꯗꯨꯒꯤ ꯄ꯭ꯔꯣꯁꯦꯁꯇꯝ ꯇꯧ
ꯑꯁ ꯂꯧ ꯂꯧ ꯎꯕꯤꯁꯨ ꯌꯥꯝ ꯑꯔꯥꯏꯕ ꯊꯕꯛꯛꯇꯤ ꯅꯠꯇꯦ ꯍꯥꯏꯗꯤ ꯌꯥꯝꯅ ꯁꯦꯕꯥ ꯁꯤꯕꯤꯁꯦ ꯀꯩ ꯍꯥꯏꯇꯥꯔꯦ ꯅꯥꯄꯤ ꯑꯃꯨꯛ ꯁꯣꯡꯒꯛꯦ ꯅꯥꯄꯤꯗꯣ ꯑꯃꯨꯛ ꯃꯟꯕ ꯈꯣꯠꯄ ꯃꯈꯣꯡ ꯃꯟꯕ ꯑꯗꯤ ꯏꯁꯤꯡ ꯆꯥꯡ ꯅꯥꯏꯅ ꯊꯥꯖꯤꯟꯕ ꯏꯁꯤꯡ ꯂꯧꯊꯣꯛꯄ ꯍꯥꯏꯗꯤ ꯃꯣꯏ ꯏꯁꯤꯡ ꯃꯇꯝ ꯃꯇꯝꯒꯤ ꯃꯇꯨꯡ ꯏꯟꯅ ꯏꯁꯤꯡ ꯑꯃꯨꯛ ꯊꯥꯖꯤꯟꯕ ꯏꯁꯤꯡ ꯑꯃꯨꯛꯥꯎ ꯊꯣꯛꯣꯛꯄꯩ ꯇꯧꯋꯦꯕ ꯑꯩꯈꯣꯏꯁꯦ ꯑꯃ ꯑꯗꯨꯃꯥꯏꯅ ꯇꯧꯗꯗꯤ ꯃꯣꯏꯁ ꯐꯧꯗꯨꯁꯨ ꯑꯗꯨꯝꯗꯩ ꯑꯁ ꯅꯣꯡꯉ ꯇꯥꯔꯀꯥꯟꯗ ꯑꯩꯈꯣꯏ ꯂꯧ ꯃꯃꯥꯡ ꯃꯃꯥꯡ ꯆꯍꯤꯗꯤ ꯐꯧ ꯂꯧꯒꯁꯦ ꯐꯕꯐꯝ ꯈꯪꯗꯕ ꯃꯥꯦ ꯍꯛꯆꯥꯡꯁ ꯌꯥꯝꯅ ꯌꯥꯎꯋꯦ ꯍꯥꯏꯗꯤ ꯐꯧꯁꯦ ꯑꯩꯈꯣꯏ ꯅꯨꯡꯁꯤꯠ ꯁꯤꯜꯔꯛꯄꯗ ꯐꯧ ꯇꯨꯑꯅ ꯂꯩꯅꯩ ꯑꯌꯥꯝꯕ
ꯃꯅꯦ ꯑꯘꯨꯕꯨꯘꯤ
ꯃꯥ ꯑꯗ ꯑꯁ ꯃꯃꯥꯡꯒꯤ ꯐꯩꯗꯣꯝ ꯃꯔꯤ ꯃꯉꯥꯃꯨꯛꯁ ꯍꯦꯗ ꯇꯨ ꯂꯩꯔꯝꯕꯅꯦ ꯑꯁ ꯑꯗꯨ ꯊꯋꯥꯏ ꯅꯨꯡꯉꯥꯏꯇꯕꯁꯤꯗꯤ ꯍꯥꯏꯗꯤ ꯋꯥꯅꯁꯨ ꯎꯕ ꯑꯗꯨꯒ ꯐꯧꯕꯁꯨ ꯍ ꯇꯨ ꯂꯩꯝ ꯇꯨꯕꯗꯨꯗ ꯑꯩꯈꯣꯏ ꯐꯧꯁꯨ ꯌꯥꯝ ꯊꯣꯛꯈꯤꯗ꯭ꯔꯦꯕ ꯃꯃꯥꯡꯗꯤ
ꯑꯗꯨ ꯍꯗꯥꯅ ꯐꯧ ꯐꯧ ꯅꯨꯡꯗꯥꯏ ꯑꯃ ꯊꯣꯛꯄꯗꯣ ꯊꯣꯛꯇꯥꯥꯔꯒꯗꯤ ꯗꯤꯖꯥꯁꯇꯔ ꯃꯦꯅꯦꯖꯃꯦꯟꯒꯤ ꯐꯣꯝ ꯊꯥꯖꯤꯜꯂꯀꯥꯟꯗꯗꯤ ꯅꯪꯒꯤ ꯐꯧꯁꯦ ꯁꯨꯃꯥꯏ ꯃꯥꯡꯈ꯭ꯔꯦ ꯑꯩ ꯑꯦ ꯀꯔꯁꯛꯀꯤ ꯐꯧ ꯐꯧ ꯃꯥꯡꯉꯦ ꯑꯩꯒꯤ ꯀꯝꯄꯦꯟꯁꯦꯁꯟ ꯈꯔ ꯄꯤꯌꯨ ꯑꯩ ꯂꯧ ꯎꯕꯗ ꯀꯩꯅꯣ ꯇꯧꯕꯤꯕ ꯑꯗꯨ ꯑꯗꯨꯃꯥꯏꯅ ꯄꯩꯁꯥ ꯒꯔꯃꯦꯟꯗꯒꯤ ꯁꯦꯟꯊꯪ ꯂꯧꯕ ꯌꯥꯕꯒꯤ ꯈꯨꯗꯣꯡꯆꯥꯕ ꯂꯩꯕ꯭ꯔꯥꯁꯨ ꯊꯤꯗꯣꯛꯑꯣ ꯑꯗꯨꯃꯥꯏꯅ ꯇꯧꯕꯗꯣ ꯄꯤꯁꯨꯕꯀꯣ ꯍꯥꯏꯗꯤ ꯅꯪꯅ ꯄꯩꯁꯥꯗꯣ ꯌꯥꯝ ꯊꯥꯗꯔꯒ ꯅꯪꯅ ꯑꯗꯨꯛ ꯋꯥꯥꯟꯅ ꯇꯔꯨ ꯄꯣꯠꯇꯣ ꯉꯁꯥꯏ ꯐ꯭ꯔꯤꯗ ꯃꯥꯡ ꯇꯥꯔꯗꯤ ꯅꯪꯉꯣꯟꯗꯁꯨ ꯄꯩꯁꯥꯁꯨ ꯐꯪꯍꯧꯗꯦ ꯅꯪ ꯑꯋꯥꯕ ꯍꯥꯏꯗꯤ ꯏꯟꯗꯤꯌꯥꯅ ꯀꯩꯅꯣ ꯇ ꯎꯕ ꯃꯤ ꯃꯌꯥꯝ ꯑꯃ ꯁꯨꯁꯥꯏꯠꯀ ꯇꯧꯅꯔꯤꯁꯦ ꯑꯁꯤꯗꯁꯨ ꯂꯥꯛꯏ ꯉꯥꯛꯇꯅꯦꯕ ꯒꯃꯦꯟꯒꯤ ꯁꯕꯁꯤꯗꯤ ꯁꯕꯁꯤꯗꯤ ꯃꯌꯥꯝꯗꯣ ꯂꯧꯕ ꯌꯥꯔꯗꯤ ꯂꯧꯕ ꯌꯥꯕ ꯌꯦꯡꯉꯣ ꯂꯣꯟꯃꯛꯇ ꯑꯣꯏꯔꯁꯨ ꯈꯨꯗꯣꯡꯆꯥꯥꯕꯗꯣ ꯍꯥꯔꯠ ꯋꯥꯔꯛꯇ ꯇꯧꯁꯤꯗꯣꯏꯅꯣ
ꯑꯩꯅ ꯑꯩꯈꯩꯁꯤ ꯑꯩꯈꯣꯏ ꯗꯥꯏꯔꯦꯛ ꯀꯃꯔꯁꯦꯜꯗ ꯄꯨꯂꯞ ꯂꯥꯛꯇꯕꯅꯤ ꯍꯥꯏꯗꯤ ꯑꯩꯈꯣꯏ ꯄꯨꯂꯞ ꯌꯣꯜꯂꯒꯦ ꯈ